ꯍ
ꯍꯜꯂꯣ ꯅꯨꯡꯉꯥꯏꯔꯤꯕꯣ ꯀꯃꯥꯏꯅ ꯇꯧꯔꯤꯒꯦ
ꯑꯗꯨꯝ ꯄꯪꯂꯂꯩ ꯃꯔꯩꯗꯤꯗ ꯅꯪꯗꯤ ꯀꯃꯥꯏꯅ ꯇꯧ
ꯑꯗꯨꯝ ꯄꯪ ꯃ ꯃꯔ ꯂꯩꯗꯔꯥ ꯅꯪꯗꯤ ꯀꯃꯥꯏꯅ ꯇꯧꯔꯤꯒꯦ ꯑꯗꯨꯝ ꯂꯩꯔꯤ ꯀꯩꯗꯧꯔꯅꯤ ꯒ꯭ꯔꯦꯖꯨꯑꯦꯁꯟ ꯂꯣꯏꯈ꯭ꯔꯕꯅꯤꯅ ꯑꯗꯨꯝ ꯌꯨꯝꯗ ꯇꯥꯑ ꯂꯩꯔꯤꯅꯤ
ꯑ ꯅꯪ ꯋꯥ
ꯑ ꯅꯪ ꯋꯥꯀꯤꯡꯒ ꯆꯠꯂꯤꯕꯣ ꯑꯌꯨꯛꯇꯗꯤ ꯀꯩꯅꯣ ꯀ꯭ꯂꯥꯁ ꯑꯃ ꯆꯠꯂꯤꯌꯦ ꯀꯩꯅꯣ ꯑꯦꯛꯖꯥꯝ ꯀ ꯊꯥ ꯈꯔ ꯊꯥꯁꯤꯔꯅ ꯑꯗꯨꯒꯤ ꯑꯌꯨꯛꯇꯗꯤ ꯆꯠꯄ ꯉꯝꯗ꯭ꯔꯦ ꯅꯨꯡꯗꯥꯡ ꯋꯥꯏꯔꯝ ꯅꯨꯡꯊꯤꯟ ꯑꯗꯨꯋꯥꯏ ꯒꯤꯗ ꯆꯠꯂꯦ ꯅꯪ ꯆꯠꯂꯤꯕꯣ
ꯆꯠꯇ꯭ꯔꯦꯗ ꯇꯨꯝ ꯍꯧꯒꯠꯇꯧꯕ ꯉꯝꯗ꯭ꯔꯦꯗ ꯍꯟꯗꯛ
ꯍꯟꯗꯛ ꯍꯟꯗꯛ ꯈꯣꯏ ꯏꯌꯝꯅ ꯀꯥꯏꯌꯦ ꯑꯣ ꯀꯩ ꯄꯥꯎꯒ ꯑꯝꯇ ꯇꯥꯍꯧꯗꯦꯅ
ꯆꯥ ꯍꯥ
ꯆꯥ ꯍꯥꯊꯨ ꯍꯥꯊꯨ ꯇꯧꯕꯅꯤꯅ ꯒ꯭ꯌꯥꯟꯃꯦꯟ ꯑꯃꯕꯨꯛ ꯇꯥꯗ꯭ꯔꯦ ꯃꯇꯦꯛ ꯑꯃꯈꯛꯇꯅꯦꯗꯥ ꯎꯝ ꯕꯦꯔꯥ ꯅꯣꯏ ꯊꯕꯛꯇꯤ ꯈꯔ ꯆꯤꯜꯂꯝꯃꯅꯤꯅꯦ ꯍꯧꯖꯤꯛꯀꯥꯟꯗꯤ
ꯎꯝ ꯐꯃꯨꯡ ꯀꯥꯡꯊꯣꯟ ꯊꯥꯡꯒꯠꯄꯗ ꯈ꯭ꯋꯥꯡꯒ ꯅꯥꯝꯅ ꯂꯣꯏꯔꯦ
ꯃꯊꯪꯃꯨꯛꯇꯗꯤ ꯃꯣꯏꯒꯤ ꯍꯥꯞꯆꯤꯟꯕꯤ ꯑꯃ ꯑꯃꯨꯛ ꯁꯤꯗꯣꯛꯄꯤ ꯌꯥꯕꯤ
ꯑꯗꯨꯒꯤꯗꯣ ꯑꯣꯏꯅ ꯂꯣꯏꯅ ꯇꯧꯍꯜꯂꯅꯤ ꯉꯝꯄꯣꯟꯇꯦ ꯑꯔꯨꯝꯕ ꯊꯥꯡꯕ
ꯑꯔꯨꯝꯕ ꯊꯥꯡꯕ ꯎꯝ ꯀꯗꯥꯏꯗꯩꯩ ꯍꯧꯖꯤꯛꯀꯥꯟ ꯀꯩꯅꯣ ꯇꯧ ꯃꯊꯛꯇ ꯄꯨꯈꯠꯄ ꯈꯣꯠꯀꯠꯄꯁꯦ ꯑꯗꯨꯒꯨꯝꯕ ꯉꯥꯛꯇ ꯇꯧꯅ ꯔꯥꯕꯟ
ꯑꯗꯨꯅ ꯍꯧꯖꯤꯛꯀꯥꯟ ꯋꯥꯀꯤꯡꯁꯦ ꯀꯌꯥꯝ ꯁꯥꯡꯅ ꯆꯠꯂꯤꯒꯦ
ꯑꯩ ꯑꯩ ꯑꯗꯨꯝ ꯀꯩꯅꯣꯒꯤ ꯀꯌꯥꯝ ꯁꯥꯡꯅ ꯍꯥꯏꯗꯣꯏꯅꯣꯅꯦ ꯑꯁꯤ ꯗꯨꯝ ꯀꯤꯂꯣꯃꯤꯇꯔ ꯑꯍꯨꯝ ꯃꯔꯤ ꯑꯗꯨꯃꯥꯏꯅꯗꯤ ꯗꯨꯝ ꯆꯠꯂꯤꯗ ꯅꯪ ꯀꯌꯥꯝ ꯀꯌꯥꯝ ꯁꯥꯡꯅ ꯆꯠꯂꯤꯒꯦ ꯍꯥꯟꯅꯒꯤ ꯀꯩꯅꯣꯗꯨꯗ ꯗꯨꯝ ꯆꯠꯂꯤꯕ ꯂꯝꯕꯤꯗꯨꯗ
ꯍꯧꯖꯤꯛꯐꯥꯎꯒꯤꯗꯤ ꯆꯠꯇ꯭ꯔꯤ ꯑꯗꯣ ꯑꯃꯨꯛ ꯆꯠꯀꯦꯗꯤ ꯈꯜꯂꯤꯅꯦ ꯑꯩꯁꯨ
ꯎꯝ ꯑꯗꯨ ꯆꯠꯇꯥꯥꯔꯗꯤ ꯉꯝꯗꯧ ꯃꯥꯟꯗ꯭ꯔꯤꯗ ꯍꯥꯟꯅꯒꯤ ꯗꯨꯃꯥꯏꯅꯗꯤ ꯆꯥꯛꯇꯤ ꯆꯥꯔꯕꯣ ꯀꯩ ꯃꯊꯦꯟ ꯒ ꯍꯣꯠꯅꯔꯒꯦ
ꯆꯥꯛꯁꯦ ꯊꯣꯡꯕꯗꯤ ꯂꯣꯏꯁꯤꯜꯂꯝꯃꯦ ꯏꯟꯁꯥꯡ ꯃꯥꯏꯔꯦꯟ ꯊꯣꯡꯉꯦ ꯅꯪꯗꯤ ꯆꯥꯔꯕꯣ
ꯑꯩ ꯆꯥꯗ꯭ꯔꯤꯗ ꯑꯩꯁꯨ ꯉꯥꯛꯇꯪ ꯂꯩꯔ ꯆꯥꯒꯦꯅ ꯃꯥꯏꯔꯦꯟꯗꯤ ꯍꯥꯎꯅꯤꯅ
ꯑꯗꯨ ꯅꯣꯏꯗꯤ ꯀꯩ ꯏꯟꯁꯥꯡ ꯊꯣꯡꯒꯦ
ꯍꯣꯏ ꯁꯥꯕꯅꯤꯅ ꯀꯩꯅꯣ ꯑꯣꯏꯅ ꯇꯧꯋꯦ ꯁꯧꯒꯔ꯭ꯤ ꯑꯃ ꯇꯧꯔ ꯄꯥꯛꯅꯝ ꯑꯃ ꯇꯧꯔ ꯆꯥꯅꯕ ꯇꯧꯔ ꯑꯩ ꯁꯧꯒ꯭ꯔꯤꯒ ꯄꯥꯛꯅꯝꯒꯗꯨꯕꯨꯅꯕꯨ ꯍꯦꯟꯅ ꯆꯥꯅꯤꯡꯏ ꯎꯝ ꯕꯣꯔꯥ ꯑꯃꯇꯪꯒ ꯌꯥꯎꯔ ꯃꯪꯒꯟ ꯀ꯭ꯔꯦꯝ ꯀꯔ꯭ꯦꯝ ꯂꯥꯎꯕ ꯑꯃꯒ ꯑꯁ ꯑꯥ ꯆꯞ ꯆꯥꯕꯤꯅꯤ ꯑꯗꯨꯅ ꯍꯦꯟꯅꯥ
ꯑꯥ
ꯒꯦꯝꯒꯗꯤ ꯑꯝ ꯁꯥꯟꯅꯗ꯭ꯔꯕꯣ
ꯒꯦꯝꯁꯦ ꯁꯥꯟꯅꯗ꯭ꯔꯦ ꯐꯣꯟꯁꯨ ꯌꯥꯗ꯭ꯔꯦ
ꯎꯝ ꯑꯩꯁꯨ ꯒꯦꯝ ꯉꯥꯛꯇꯪ ꯉꯥꯛꯇꯪꯕꯨꯗꯤ ꯁꯥꯟꯅꯔꯝꯃꯦ ꯑꯗꯨ ꯀꯩꯁꯨ ꯌꯥꯝ ꯁꯥꯟꯅꯕꯗꯤ ꯑꯣꯏꯗꯦꯗ ꯍꯥꯟ ꯑꯥꯟꯅꯒꯤ ꯇꯥꯏꯞꯇꯗꯤ
ꯊꯥꯏꯅꯗꯤ ꯒꯦꯝꯁꯦ ꯈꯔ ꯄꯥꯝꯃꯝꯕꯅꯦ ꯍꯧꯖꯤꯛꯇꯤ ꯌꯥꯗ꯭ꯔꯦꯗ
ꯎꯝ ꯊꯕꯛ ꯏꯪꯈꯥꯡꯒꯤ ꯐꯣꯝꯒꯗꯤ ꯊꯥꯖꯤꯟꯒꯤꯕ꯭ꯔꯥ
ꯊꯕꯛ ꯏꯟꯈꯥꯡꯒꯤꯗꯨ ꯈꯔꯗꯤ ꯊꯥꯖꯤꯟꯒꯤꯕꯅꯤ ꯑꯗꯨꯒꯤꯗꯤ ꯂꯥꯏꯅ ꯇꯝꯕ ꯑꯃ ꯃꯥꯏ ꯂꯥꯛꯆꯔꯅꯤ
ꯅꯪꯗꯤ ꯀꯩ ꯀꯩ ꯊꯥꯖꯟꯈꯤꯒꯦ ꯑꯩ ꯁꯇꯦꯠꯀꯤꯗꯤ ꯀꯌꯥ ꯀꯩꯅꯣ ꯇꯧꯗꯕꯒꯤ ꯁꯦꯟꯇ꯭ꯔꯦꯜꯒꯤꯕꯨ ꯤ ꯈꯔ ꯊꯥꯖꯤꯟꯈꯤꯕꯅꯤ ꯑꯗꯣ ꯈꯪꯗꯦ ꯇꯝ ꯉꯝꯗꯦ
ꯑꯗꯨꯒꯤꯗꯨꯅꯗꯤ ꯍꯦꯟꯅ ꯐꯩꯌꯦ ꯑꯩꯈꯣꯏꯗꯤ ꯏꯁꯥꯁꯦ ꯐꯤꯠ ꯑꯣꯏꯗꯕꯅꯤꯅ ꯑꯃꯨꯛ ꯁꯦꯟꯇ꯭ꯔꯦꯜꯒꯤ
ꯇ꯭ꯔꯦꯜꯒꯤ ꯆꯦꯡ ꯉꯝꯃꯣꯏꯗꯕ ꯑꯗꯨ ꯃꯣꯏ ꯆꯤꯟꯖꯥꯛ ꯀꯩꯀꯥꯗꯨꯁꯨ ꯃꯥꯟꯅꯔꯛꯇꯕꯅꯤꯅ ꯎꯝ ꯎꯝ ꯍꯥꯏ ꯑꯗꯨꯕꯨꯗꯤ ꯍꯣꯏ ꯀꯩꯅꯣꯒꯤꯁꯤꯅꯕꯨꯗꯤ ꯌꯨꯝꯗ ꯂꯩ ꯐꯪꯅꯤ ꯁꯦꯟꯇꯔꯦꯜꯒꯤꯁꯤꯗꯤ ꯌꯨꯝꯗꯗꯤ ꯂꯩ ꯐꯪꯉꯣꯏꯗꯣꯏꯅꯤꯗꯣ
ꯉꯥꯏꯈꯣꯅꯦ ꯅꯪꯕꯨ ꯀꯩꯗꯧꯔꯤꯅꯣ
ꯑꯩ ꯀꯩꯅꯣ ꯇꯧꯒꯦ ꯇꯧꯔꯝꯕꯅꯦ ꯃꯄꯥꯟ ꯊꯣꯛꯎꯒꯦꯅ
ꯑꯗꯨ ꯅꯣꯡꯃ ꯅꯣꯡꯃ ꯄꯨꯟꯁꯤꯅꯦ
ꯎꯝ ꯄꯨꯟꯈꯤꯗꯕꯁꯨ ꯀꯨꯏꯔꯦ ꯅꯣꯡ ꯐꯥꯗꯣꯛ ꯄꯨꯟꯊꯣꯛꯄꯗꯤ ꯌꯥꯕꯖꯥꯅꯦ
ꯑꯗꯨꯅꯦ ꯍꯥꯏꯔꯤꯁꯦ ꯀꯨꯏꯔꯦ ꯀꯩꯅꯣ
ꯎꯝ ꯊꯥꯏꯅ ꯋꯥꯀꯤꯡ ꯆꯠꯃꯤꯟꯅꯗꯅ ꯍꯜꯂꯛꯄꯗꯒ ꯆꯥꯒ ꯊꯛꯃꯤꯟꯅꯕꯗꯣ ꯀꯨꯏꯔꯦꯅꯦ ꯏꯅꯦ ꯍꯣꯏ ꯀꯀꯥ ꯍꯣꯏꯗꯤ ꯀꯃꯥꯏꯅ ꯇꯧꯔꯤꯒꯦ ꯑꯗꯨꯝ ꯑꯅꯥ ꯑꯌꯦꯛ ꯀꯩꯁꯨ ꯌꯥꯎꯗꯦ ꯑꯗꯨꯝ ꯅꯨꯡꯉꯥꯏꯅ ꯂꯩꯔꯤ ꯅꯣꯏꯒꯤ ꯀꯃꯥꯏꯅ ꯇꯧꯔꯤꯒꯦ ꯎꯈꯤꯗꯕꯁꯨ ꯀꯨꯏꯔꯦ
ꯑꯩꯈꯣꯏꯒꯤꯗꯤ ꯈꯣꯏ ꯏꯃꯥꯗꯣ
ꯃꯈꯨꯠꯇꯣ ꯅꯨꯡꯉꯥꯏꯇꯕꯒꯤ ꯃꯥꯥꯏ ꯐꯤꯖꯣꯊꯦꯔꯥꯄꯤ ꯆꯠꯂꯤ ꯑꯗꯨꯗꯤ ꯆꯠꯃꯤꯟꯅꯔꯦ ꯆꯠꯃꯤꯟꯅꯔꯦ ꯑꯗꯨꯝ ꯉꯥꯏꯔꯦ ꯑꯗꯨꯝ ꯗꯣꯛꯇꯔ ꯃꯐꯝꯗꯨꯗ ꯑꯁ ꯗꯣꯛꯇꯔ ꯉꯥꯏꯕꯁꯨ ꯋꯥꯗꯤ ꯋꯥꯕꯅꯤ
ꯑꯗꯨꯅꯤꯅꯦ ꯑꯗꯨꯒꯨꯝꯕꯗ ꯑꯣꯏꯅ ꯑꯣꯏꯅ ꯇꯝꯃꯝꯃꯗꯤ ꯉꯥꯏꯅꯗ꯭ꯔꯁꯨ ꯌꯥꯒꯗꯕ
ꯎꯝ ꯑꯗꯨꯗꯤ ꯊꯕꯛ ꯆꯤꯜꯂꯦ
ꯊꯕꯛꯁꯦ ꯍꯦꯛꯇ ꯒ꯭ꯌꯥꯟ ꯃꯦꯟ ꯇꯥꯗꯦ ꯆꯤꯜꯂꯒꯅ ꯍꯦꯛꯇ ꯄꯪꯆꯤꯟ ꯆꯤꯟꯕꯤ ꯆꯤꯟꯗ꯭ꯔꯀꯥꯟꯅ ꯍꯦꯛꯇ ꯀꯔꯤꯝ ꯍꯦꯛ ꯂꯩꯇꯕꯤ
ꯎꯝ ꯑꯗꯨꯕꯨꯗꯤ ꯑꯗꯨꯝ ꯇꯧ ꯃꯅꯝ ꯃꯅꯝ ꯊꯕꯛ ꯑꯃꯒꯤ ꯇꯧꯔꯤꯉꯩꯗꯒ ꯑꯃꯃꯝ ꯂꯥꯛꯁꯟꯕꯅꯤ ꯑꯗꯨꯅꯤꯅꯦ ꯑꯃ ꯍꯟꯗꯛꯀꯤꯁꯨ ꯏꯃꯥꯟꯅꯕꯒꯤ ꯂꯨꯍꯣꯡꯕ ꯐꯥꯎ ꯆꯠ ꯇꯔꯤꯝꯅꯤ
ꯐꯥꯡꯖꯟꯅꯗꯅ ꯑꯃꯨꯛ
ꯑꯦ ꯂꯨꯍꯣꯡꯕ ꯍꯥꯏꯔꯒ ꯑꯩꯈꯣꯏ ꯆꯦꯗꯨꯁꯨ ꯂꯨꯍꯣꯡꯗꯧ ꯀꯨꯏꯗ꯭ꯔꯦ ꯊꯥ ꯑꯃꯅꯤꯒꯤ ꯇꯪ ꯉꯥꯏꯔꯦ ꯑꯗꯨꯒꯤ ꯑꯁ ꯊꯕꯛ ꯏꯪꯈꯥꯡ ꯈꯥꯡꯁꯦ ꯍꯧꯖꯤꯛ ꯆꯦꯟꯕ ꯍꯧꯔꯤꯅꯦ ꯑꯃꯨꯛ ꯑꯗꯨꯗꯤ ꯂꯥꯛꯀꯦ ꯀꯩꯅꯣ ꯎꯝ ꯊꯕꯛ ꯀꯩꯅꯣ ꯇꯧꯔꯀꯥꯟꯗ ꯄꯥꯎ ꯍꯥꯏꯔꯛꯀꯦ ꯑꯣ ꯑꯗꯨꯃꯥꯏꯅ ꯇꯧꯔꯒ ꯑꯩꯈꯣꯏ ꯃꯁꯦꯟ ꯑꯗꯨꯃꯥꯏꯅ ꯈꯔ ꯃꯇꯦꯡ ꯄꯥꯡꯅꯗ꯭ꯔꯗꯤ ꯀꯩꯅꯣꯅꯦ ꯊꯕꯛꯁꯤ ꯏꯃꯨꯡꯒꯤ ꯊꯕꯛ ꯊꯣꯛꯑꯀꯥꯟꯗꯗꯤ ꯊꯕꯛꯁꯦ ꯑꯗꯨꯝ ꯆꯤꯟꯕꯖꯥꯅꯤꯅꯦ
ꯍꯧꯖꯤꯛꯅꯦ ꯑꯩꯈꯣꯏ ꯍꯧꯗꯣꯡꯗꯣ
ꯄꯣꯂꯤꯀꯣꯟꯜ ꯃꯅꯨꯡ ꯇꯥꯕ ꯋꯥꯅꯤ ꯐꯟ ꯐꯟ ꯆꯣꯡꯉꯦ ꯀꯔꯤꯅꯣ ꯌꯦꯡꯉꯨꯔꯀꯥꯟꯗ ꯍꯧꯗꯣꯡ ꯑꯣꯏ ꯂꯩꯔꯝꯃꯦ ꯑꯩ ꯊꯣꯛꯈ꯭ꯔꯕꯣ ꯀꯃꯥꯏꯅ ꯇꯧꯒꯦ
ꯊꯣꯛꯈꯔꯦ
ꯕꯦꯔꯥꯒꯤ ꯍꯧꯗꯣꯡꯅꯤꯗ
ꯑꯗꯨꯅꯦ ꯍꯥꯏꯁꯦ ꯕꯦꯔꯥꯅꯦꯃꯦ ꯑꯩꯗꯤ ꯕꯨꯠ ꯇꯝꯅꯩꯔꯁꯤꯅꯤ
ꯅꯨꯡꯗꯨꯕꯨꯗꯤ ꯅꯨꯡꯉꯥꯏꯔꯝꯅꯦ ꯍꯥꯏꯐꯦꯠ ꯁꯥꯟꯅ ꯈꯣꯠꯅꯕ ꯃꯣꯏꯒꯁꯨꯀꯣ ꯍꯨꯏ ꯍꯧꯗꯣꯡ ꯂꯣꯏꯕꯁꯦ ꯑꯗꯨꯝ ꯊꯕꯛ ꯇꯧꯅꯤꯡꯉꯥꯏꯒ ꯂꯩꯇ꯭ꯔꯀꯥꯟꯗ ꯃꯣꯏꯒ ꯑꯗꯨꯒ ꯁꯥꯟꯅ ꯈꯣꯠꯅ ꯇꯧꯔ
ꯅꯪꯒꯤ ꯍꯧꯗꯣꯡ ꯑꯃ ꯂꯣꯏꯗꯨꯗꯤ ꯀꯃꯥꯏꯅ ꯇꯧꯔꯤꯒꯦ
ꯑꯁ ꯒ꯭ꯌꯥꯟ ꯃꯤꯦꯟ ꯇꯥꯗꯗ ꯃꯣꯏꯒꯤ ꯇꯨꯗꯣ ꯄꯨꯡꯀꯦꯟ ꯀꯦꯜꯂ ꯀꯩꯅꯣ ꯇꯧꯔ ꯃꯣꯏ ꯂꯥꯏꯅꯥ ꯑꯃ ꯅꯥꯑ ꯃꯥꯜꯜꯂꯤꯅꯦ ꯑꯗꯨꯒꯤꯗ
ꯃꯣꯏꯒꯤ ꯃꯆꯤꯟꯖꯥꯛꯁꯤꯗꯁꯨ ꯌꯥꯗꯕ ꯖꯥꯠꯅꯤꯗ
ꯎꯝ ꯑꯗꯨꯅꯥꯎ ꯊꯨꯝꯌꯥꯝ ꯄꯤꯖꯒꯅꯣ ꯍꯥꯏꯕꯅꯦ ꯎ ꯍꯧꯗꯣꯡꯒꯨꯝꯕꯅꯦ ꯃꯇꯨ ꯌꯥꯝ ꯀꯦꯟꯕꯅꯦ ꯒ꯭ꯌꯥꯟ ꯑꯃ ꯇꯥꯗꯦꯗ ꯑꯩ ꯍꯨꯏ ꯐꯖꯔꯛꯑꯀꯥꯟꯗ ꯆꯥꯎꯔꯛꯑꯀꯥꯟꯗ ꯂꯥꯏꯅꯥ ꯑꯗꯨ ꯀꯟꯕ ꯉꯝꯍꯧꯗ꯭ꯔꯦ ꯁꯥꯔꯛꯏ ꯍꯧꯗꯨꯅ ꯀꯃꯣꯏ ꯑꯗꯨꯅ ꯃꯄꯥꯟ ꯂꯝꯒꯤ ꯀꯩꯅꯣꯒ ꯑꯣꯏꯔꯦ ꯑꯗꯨꯅ ꯑꯁ ꯄꯥꯝꯗꯤ ꯄꯥꯝꯃꯨꯏ
ꯑ ꯍꯟꯗꯛꯃꯨꯛꯇꯤ ꯍꯩꯔꯅꯤꯅ ꯑꯍꯥꯟꯕꯒꯤꯗꯣ ꯀꯅꯤ ꯑꯩꯈꯣꯏꯅꯁꯨ ꯇ꯭ꯔꯦꯅꯤꯡ ꯍꯥꯏꯒꯗ꯭ꯔꯥ ꯍꯩꯇꯕꯒꯤ ꯇ꯭ꯔꯥꯌꯦꯜꯗꯣ
ꯊꯕꯛ ꯏꯪꯈꯥꯡ ꯆꯤꯟꯕꯒꯤ ꯆꯠꯊꯣꯛꯑꯏꯉꯥꯏꯅ ꯐꯖꯅꯁꯨ ꯌꯦꯡꯁꯤꯟꯍꯧꯗ꯭ꯔꯦ ꯑꯗꯨꯅ
ꯎꯝ ꯑꯃꯔꯣꯝꯗ ꯅꯨꯡꯁꯝ ꯅꯨꯡꯉꯥꯏꯇꯤꯜꯂꯛꯏ ꯂꯩꯃꯤꯟꯅꯔꯝꯃꯒ ꯁꯨꯃꯥꯏꯅ ꯇꯧꯔꯒ ꯇꯧꯈꯤꯕꯁꯦ
ꯎꯝ ꯕꯣꯜ ꯁꯥꯟꯅꯈꯤꯗꯕꯁꯨ ꯀꯨꯏꯔꯦ ꯕꯣꯜ ꯁꯥꯟꯅ ꯆꯠꯄꯁꯨ ꯌꯥꯕꯖꯥꯠꯅꯦ
ꯌꯥꯏꯅꯦ ꯑꯗꯨꯁꯨ ꯀꯥꯏ ꯀꯥꯏꯗ ꯁꯥꯟꯅꯔꯤꯒꯦ ꯍꯧꯖꯤꯛꯀꯥꯟꯁ
ꯍꯧꯖꯤꯛꯀꯥꯟ ꯂꯝꯄꯥꯛꯁꯤꯦ ꯀꯩꯅꯣ ꯁꯥꯟꯅꯕ ꯅꯨꯡꯉꯥꯏꯇꯕꯅꯤꯅ ꯇꯔꯐꯀꯨꯝꯗ ꯆꯠꯂꯒ ꯑꯣꯏꯅ ꯁꯥꯟꯅꯩꯗꯅ
ꯍꯧꯖꯤꯛꯀꯥꯟꯗꯤ ꯇꯔꯛꯐ ꯉꯥꯛꯇ ꯉꯥꯏꯔꯦꯗ ꯑꯗꯨꯅꯁꯨ
ꯏꯪ ꯆꯅꯝ ꯇꯧꯕ ꯌꯥꯔꯦ ꯌꯥꯒ꯭ꯌꯥꯅꯤ ꯇ ꯂꯥꯏꯔꯤꯛ ꯀꯔꯤ ꯈꯔ ꯄꯥꯔꯤꯕ
ꯑꯗꯦ
ꯈꯔꯗꯤ ꯌꯦꯡꯁꯤꯜꯂꯣꯏ ꯍꯥꯏ ꯑꯦꯛꯖꯥꯝ ꯊꯥꯗꯣꯏꯗ
ꯑꯗꯨꯅꯤꯅꯦ ꯑꯩꯅ ꯈꯜꯂꯤꯁꯦ ꯈꯔ ꯈꯔꯗꯤ ꯌꯦꯡꯉꯦꯅ ꯈꯜꯂꯤꯦ ꯑꯩꯉꯣꯟꯗ
ꯗ ꯃꯔꯨ ꯑꯣꯏꯕ
ꯃꯣꯏꯒꯤ ꯄꯣꯠ ꯆꯩꯗꯨ ꯂꯩꯇ꯭ꯔꯣ
ꯈꯔ ꯂꯩꯕꯅꯦ ꯑꯩ ꯀꯩꯅꯣ ꯊꯤꯜꯂꯛꯀꯦ ꯅꯣꯡꯃ ꯅꯣꯡꯃ ꯂꯥꯛꯑꯣꯅꯦ ꯆꯥꯛ ꯆꯥꯁꯤꯅꯦ ꯌꯥ ꯀꯟꯅꯒꯤ ꯑꯅꯥ ꯑꯌꯦꯛꯇꯤ ꯀꯦꯝꯝ ꯌꯥꯎꯗꯦꯀꯣ ꯑꯩꯕꯨꯗꯤ ꯀꯦꯝꯝ ꯅꯥꯗꯦꯅꯦ ꯅꯪꯗꯤ ꯅꯥꯕ꯭ꯔꯣ ꯑ ꯑꯩ ꯅꯍꯥꯟ ꯈꯣꯡꯗꯣ ꯒꯦꯠꯇ ꯖꯤꯡꯒꯥꯗꯣ ꯀꯣꯠꯈꯤꯗꯅ ꯁꯣꯛꯂꯔ ꯆꯠ ꯄ ꯀꯌꯥ ꯅꯨꯡꯉꯥꯏꯇꯤꯟ
ꯀꯌꯥꯝ ꯊꯤꯟ ꯁꯣꯛꯑꯦ
ꯈꯔ ꯀꯣꯠꯈ꯭ꯔꯦꯕ ꯖꯤꯡꯒꯥꯅ ꯐꯖꯅ ꯊꯣꯛꯑꯦ
ꯑ ꯃꯣꯏꯒꯤ ꯀꯥꯏꯅꯤ
ꯇꯤꯇꯥꯅꯁꯀꯨꯝꯕ ꯀꯥꯞꯇ꯭ꯔꯁꯨ ꯌꯥꯗꯣꯏꯔꯣ
ꯏꯇꯥꯅꯦꯁ ꯑꯃꯕꯨꯗꯤ ꯀꯥꯞꯊꯣꯛꯎꯕꯅꯦ ꯑꯗꯨ ꯏꯁꯇꯤꯁꯇꯣ ꯇꯧꯕ ꯇꯟꯗꯅꯗꯤ ꯇꯧꯗ꯭ꯔꯦ ꯑꯗꯨ ꯀꯥꯡꯗꯒ ꯑꯉꯒꯦ ꯦꯔꯟ
ꯑꯁꯥ ꯑ ꯄꯥꯏꯕꯤ ꯍꯥꯏꯁꯦ
ꯎꯝ ꯐꯔꯦ ꯐꯔꯦ ꯑꯗꯨꯗꯤ ꯅꯣꯡꯃꯃꯨꯛ ꯊꯦꯡꯅꯔꯁꯦ ꯑꯩ ꯀꯩꯅꯣꯗꯨꯁꯨ ꯄꯥꯅꯕ ꯈꯣꯠꯅꯕꯗꯨꯁꯨ ꯄꯨꯕꯤꯔꯛꯑꯒꯦ ꯑꯗꯨꯒ ꯆꯥꯛ ꯆꯔꯥ ꯑꯃ ꯆꯥꯃꯤꯟꯅꯔꯁꯤꯦ ꯍ ꯂꯑꯣ ꯂꯑꯣ ꯎꯝ ꯎꯝ ꯐꯔꯦ ꯐꯔꯦ ꯊꯝꯃꯦ ꯊꯝꯃꯦ